ꯆꯛ ꯆꯥꯅꯔꯕ꯭ꯔꯣ ꯇ ꯂꯩ ꯀꯔꯤ ꯌꯦꯟꯁꯥꯡ ꯆꯥꯅꯣ
ꯑꯩꯈꯣꯏꯔꯣ
ꯑꯥ ꯎꯝ
ꯅꯪꯗꯤ
ꯑꯩꯗꯤ ꯆꯔꯆ ꯑꯩꯈꯣꯏꯒꯤ ꯆꯔꯆ ꯇ ꯆꯥꯛ ꯆꯥꯔꯒ
ꯑꯣꯝ ꯑꯇꯣꯞꯄ ꯃꯤꯒꯤꯗꯤ ꯐꯣꯟ ꯇꯧꯔꯛꯄ ꯌꯥꯗꯦ ꯑꯇꯣꯞꯄ ꯃꯤꯒꯤꯗꯤ ꯑꯇꯣꯞꯄ ꯃꯤꯒꯤꯗꯤ ꯇꯧꯔꯛꯄ ꯌꯥꯗꯦꯕ ꯑꯗꯣ ꯅꯪꯒꯤꯗꯤ ꯑꯗꯨꯝ ꯇꯧꯔꯛꯄ ꯌꯥꯏꯌꯦꯕ ꯀꯔꯤꯒꯤꯔꯀꯣ
ꯎꯝ ꯑꯦꯁ ꯉꯁꯥꯏꯒꯤ ꯋꯥꯔꯤꯗꯣ ꯎꯝ
ꯉꯁꯥꯏꯒꯤ ꯋꯥꯔꯤ ꯑꯁꯦꯡꯕꯅꯤ ꯎꯝ ꯉꯁꯥꯏꯗꯣ ꯃꯤ ꯑꯅꯤꯀꯣ ꯃꯨꯛꯀ ꯇꯧꯔꯛꯀꯦ ꯍꯥꯏꯅ ꯍꯥꯏꯕ ꯑꯗꯨ ꯇꯧꯔꯛꯄ ꯃꯇꯝꯗ ꯐꯣꯟ ꯄꯤꯛꯁꯨ ꯇꯧꯕ ꯌꯥꯗꯕ ꯀꯣ ꯅꯦꯠꯋꯥꯛ ꯑꯈꯣꯏꯒꯤ ꯅꯦꯠꯋꯥꯔꯛꯇꯣ ꯌꯥꯝ ꯐꯠꯇꯕꯅꯦꯕ ꯌꯨꯝꯗ ꯂꯥꯛꯑꯗꯤꯀꯣ ꯅꯦꯠꯋꯥꯛ ꯐꯠꯇꯕꯅꯦꯕ ꯑꯗꯨ ꯑꯣꯏꯕꯒꯤ ꯍꯌꯦꯡ ꯑꯌꯨꯛ ꯀꯥꯟꯗ꯭ꯔꯗꯤ ꯀꯩꯅꯣ
ꯅꯨꯡꯊꯤꯟꯗ ꯑꯗꯨꯝ ꯐꯣꯟ ꯑꯃꯨꯛꯀ ꯇꯧꯈ꯭ꯔꯣꯁꯦ ꯍꯥꯏꯅ ꯍꯥꯏꯈ꯭ꯔꯕꯅꯦ ꯃꯣꯏ ꯃꯣꯏꯒꯤꯁꯨ ꯑꯗꯨꯝ ꯃꯥꯡꯍꯟꯗꯕꯀꯣ ꯃꯣꯏꯒꯤꯁꯨ ꯄꯥꯝꯃꯨꯕ ꯃꯣꯏꯒꯤ ꯀꯣꯜꯗꯨꯁꯨ ꯑꯗꯨ ꯅꯪꯒꯤꯗꯤ ꯇꯧꯔꯛꯄ ꯌꯥꯏ ꯀꯔꯤꯔ
ꯑꯃꯥꯍꯡꯒꯦꯀꯣ ꯑꯗꯨꯝ ꯆꯥꯅꯕ ꯆꯥꯅꯕ ꯃꯣꯏꯁꯨ ꯑꯗꯨꯝ ꯄꯤꯕ ꯃꯥꯜꯂꯦꯗ꯫
ꯎꯝ ꯑꯣꯏꯒꯗꯝꯅꯤ ꯑꯃꯨꯛ꯫
ꯍꯥꯥ꯫
ꯅꯪꯒꯤ ꯆꯥꯅꯕꯗꯣ ꯅꯪꯒꯤ ꯆꯥꯅꯕꯗꯣ ꯉꯁꯥꯏꯒꯤꯗꯨꯁꯨ ꯀꯦ ꯀꯌꯥꯔ ꯑ ꯀꯌꯥꯔ ꯀꯌꯥ ꯊꯣꯛꯄ꯭ꯔꯥ꯫
ꯉꯁꯥꯏꯒꯤꯁꯤ ꯑꯥ ꯒꯌꯦꯟ ꯇꯥꯕ꯭ꯔꯥ꯫
ꯎꯝ ꯎꯝ꯫
ꯌꯥꯏꯀꯣ ꯉꯁꯥꯏꯗꯣ ꯃꯇꯝ ꯇꯥꯈ꯭ꯔꯕꯒꯤꯅꯤꯅꯦ ꯊꯣꯛ ꯑ ꯇꯠꯈ꯭ꯔꯤꯗꯣ꯫
ꯎꯝ꯫ ꯌꯥꯔꯦ ꯅꯕꯥꯅꯤ ꯎꯝ ꯉꯥꯡ ꯉꯥꯡꯕꯗꯣ ꯌꯥꯝ ꯀꯩꯅꯣ ꯇꯧꯈ꯭ꯔꯦꯅ꯫ ꯇꯥꯅꯤꯡꯗ꯭ꯔꯦꯅ ꯃꯨꯠꯊꯠꯄ ꯃꯥꯜꯂꯦ꯫
ꯅꯦ ꯃꯣꯏ ꯐꯖꯅ ꯔꯦꯀꯣꯔꯗꯤꯡ ꯇꯧꯍꯧꯕꯅꯦ꯫
ꯃꯣꯏ ꯔꯤꯀꯣꯔꯗꯤꯡ ꯐꯖꯅ ꯇꯧꯈꯤꯑꯦꯕ ꯑꯩ ꯈꯪꯉꯦꯕ꯫ ꯍꯌꯦꯡ ꯌꯦꯡꯉꯣꯀꯣ ꯏꯕꯥꯅꯤꯒꯤꯀꯣ꯫ ꯏꯕꯥꯅꯤꯒꯤ ꯋꯥꯔꯤꯔꯤꯗꯣ꯫ ꯃꯗꯨꯅ ꯃꯗꯨ ꯃꯗꯨꯗꯒꯤ ꯂꯣꯏꯅ ꯆꯥꯏꯒꯗꯧꯔꯤꯕꯅꯤ ꯋꯥꯔꯤꯁꯦ꯫
ꯎ ꯁꯤꯅꯦꯃꯥ ꯑꯃꯀ ꯑꯃꯨꯛꯀ ꯊꯣꯛꯀꯗꯕꯅꯤꯅꯦ꯫
ꯑꯁ ꯑꯦ ꯍꯧꯖꯤꯛꯇꯤ
ꯏꯕ ꯍꯧꯔꯕꯅꯦꯕ꯫
ꯍꯥꯏ ꯃꫭꯏ꯫ ꯑꯁꯤꯗꯤ ꯌꯥꯏꯅꯦ ꯍꯥꯏꯅ꯫ ꯁꯤ ꯃꯕꯥꯅꯤꯗꯤ ꯌꯥꯏꯅꯦ ꯍꯦ ꯀꯔꯤ꯫ ꯑꯃꯅ ꯍꯦꯔꯣ ꯑꯃꯅ ꯍꯦꯔꯣꯏꯟ ꯁꯥꯕ ꯌꯥꯏꯅ ꯍꯦꯟꯅ ꯂꯩꯔꯝꯃꯅꯤ꯫
ꯆꯠ ꯇꯥꯔꯗꯤ ꯀꯃꯥꯏꯅ ꯇꯧꯅꯤ꯫
ꯍꯥꯥ꯫
ꯕꯦꯠ ꯇꯥꯔꯗꯤ ꯀꯃꯥꯏꯅ ꯇꯧꯅꯤ꯫
ꯑꯁ ꯑꯗꯨꯗꯤ ꯀꯨꯏꯗ꯭ꯔꯦ ꯑꯗꯨꯗꯤ꯫
ꯂꯤꯟꯗꯣ ꯑꯣꯏꯔꯝꯃꯗꯤ ꯀꯃꯥꯏꯅ ꯇꯧꯅꯤ꯫
ꯑꯁ ꯑꯗꯨꯗꯤ ꯑꯗꯨꯗꯤ ꯑꯗꯨ ꯑꯗꯨ ꯔꫭꯝꯗ ꯆꯠꯈꯤꯒꯅꯨꯗ ꯇꯜꯂꯦꯗ ꯅꯪꯁꯨ꯫
ꯅꯠꯇ꯭ꯔꯣ꯫
ꯑꯦꯁ ꯑꯗꯨ ꯂꯣꯝꯗ ꯆꯠꯈꯤꯒꯅꯨ ꯏꯕꯦꯝꯃ꯫
ꯑꯗꯝ ꯑꯗꯝꯒ ꯏꯐ ꯒꯤꯗꯤ ꯑꯗꯝꯒ ꯏꯤꯐꯒꯤꯗꯤ ꯂꯤꯟꯁꯨ ꯂꯩꯌꯦꯅ꯫
ꯍꯥ ꯑꯗ‌ꯣ ꯑꯗ‌ꯣꯀꯣ
ꯎꯝ꯫
ꯂꯤ ꯅꯪ ꯑꯗꯨꯅꯦ ꯏꯕꯥ ꯏꯕꯥꯅꯤꯗꯤ ꯑꯩꯈꯣꯏ ꯍꯥꯏꯈ꯭ꯔꯦꯅꯥ꯫ ꯃ ꯑꯥ ꯃꯕꯥꯅꯤꯒꯤꯗꯤ ꯑꯗꯝꯒ ꯏꯐꯕꯨꯗꯤ ꯃꯣꯏꯁꯤ ꯍꯥꯠꯄ ꯉꯝꯗꯦꯕ ꯃꯣꯏꯀꯣ꯫
ꯎꯝ
ꯅꯠꯇ꯭ꯔ
ꯍꯣꯏ
ꯏꯕꯟꯅꯤꯗꯤ ꯍꯥꯠꯈꯔꯦꯗꯅ
ꯑꯗꯨꯝ ꯌꯥꯔꯦꯕ ꯃꯥꯏ ꯄꯥꯛꯀꯅꯤ ꯋꯥꯔꯅꯨ ꯋꯥꯈꯟ
ꯀꯣ
ꯍꯣꯏ
ꯃꯥꯏ ꯄꯥꯛꯀꯅꯤ ꯃꯥꯏ ꯄꯥꯛꯀꯅꯤ ꯋꯥꯈꯜ ꯋꯥꯒꯅꯨ
ꯍꯣꯏ ꯍꯣꯏ
ꯅꯨꯄꯥ ꯅꯨꯄꯥ ꯊꯣꯛꯀꯗꯧꯕ ꯃꯥꯜꯂꯦ ꯉꯁꯤꯗꯤ
ꯅꯪꯔꯣ ꯑꯩ ꯑꯩꯅ ꯅꯨꯄꯥ ꯊꯣꯛꯀꯗꯧꯕ꯭ꯔꯥ
ꯏꯕꯥꯅꯤ ꯏꯕꯥꯅꯤꯒꯤ ꯄꯨꯟꯕꯗ
ꯑꯩꯅ ꯈꯔ ꯊꯣꯛꯀꯗꯧꯕ ꯃꯥꯜꯂꯦꯗ
ꯈꯪꯗ‌ꯦꯅ‌ꯦ ꯒ‌ꯣꯜ ꯆꯠꯂꯁꯨ ꯁꯨ ꯑꯣ ꯍꯥꯏꯅ ꯂꯧꯗꯦ ꯍꯥꯏꯕꯗꯨꯗ ꯈꯔꯗꯤ ꯊꯣꯛꯗꯧ ꯃꯥꯜꯂꯦ ꯕ‌ꯣꯜ ꯌꯦꯡꯉꯤꯔꯣ
ꯌꯦꯡꯒꯅꯤꯅ ꯉꯁꯤꯒꯤ ꯌꯦꯡꯗ꯭ꯔꯗꯤ ꯑꯁ ꯌꯥꯗꯦ
ꯍꯣꯏ ꯑꯔꯣꯏꯕꯒꯤ ꯑꯃ ꯌꯦꯡꯍꯧꯔꯣ ꯔꯣꯅꯥꯜꯗꯣꯗ‌ꯣꯀꯣ
ꯅꯣꯅꯥꯜꯗꯣ ꯑꯩ ꯌꯦꯡꯗꯦ
ꯍꯥꯥ ꯀꯅꯥ ꯌ‌ꯦꯡꯕꯔ ꯑꯗꯨ ꯌꯃꯦꯜꯗꯣ ꯑꯁ ꯑꯗꯨ ꯏꯅꯥꯎ ꯅꯨꯄꯥꯅꯤꯅꯦ ꯇꯝꯃꯣ ꯇꯝꯃꯣ ꯍꯥꯏꯅ ꯀꯧꯌ‌ꯣꯀꯣ ꯑꯩꯉꯣꯟꯗ
ꯑꯗꯨꯒ ꯑꯩ ꯑꯩꯉꯣꯟꯗ ꯆꯤꯆꯦ ꯍꯥꯏꯒꯗꯕꯅꯦ
ꯑꯁ ꯆꯍꯤꯗꯤ ꯀꯨꯟꯊ꯭ꯔꯥꯅꯤ ꯍꯥꯏꯌꯦ ꯀꯨꯟꯊ꯭ꯔꯥ ꯀꯨꯟꯊ꯭ꯔꯥ ꯕꯨ ꯑꯩ ꯅꯤꯐꯨ ꯐꯣꯔꯇꯤꯅ ꯀꯃꯥꯏꯅ ꯏꯆꯦꯆꯦ ꯍꯥꯏꯒꯗ꯭ꯔꯅ‌ꯦ ꯅꯪꯁꯨ
ꯇꯥꯃꯣ ꯀꯧꯑꯣꯀ‌ꯣ
ꯍ‌ꯣ ꯇꯥꯃꯣ
ꯍꯥꯎ ꯏꯕ‌ꯦꯝꯃꯥ
ꯏꯄꯨ ꯍꯥꯏꯌꯨꯔ‌ꯣ ꯄꯥꯕꯨꯡ ꯍꯥꯏꯌꯨꯔ
ꯑ ꯑꯗꯨꯗꯤ ꯌꯥꯔꯣꯏꯍꯦ ꯅꯪ
ꯏꯕ‌ꯦꯝ
ꯑꯗꯨ ꯄꯨꯄꯨ ꯂꯥꯛꯈ꯭ꯔꯗꯤ ꯀꯦꯡꯒ ꯑꯗꯩ ꯃꯟ ꯃꯥꯜꯂꯛꯀꯅꯤ
ꯀꯦꯡꯒ ꯑꯗꯨ ꯈꯠꯅꯒꯨꯝꯅꯀꯣ ꯈꯠꯅꯥꯔꯛꯀꯅꯤ ꯈꯠꯅꯥꯒꯨꯝꯁꯦꯗ ꯏꯕꯟꯅꯤꯗꯤ
ꯎꯝ
ꯑꯁꯨꯛ ꯑꯁꯨꯛ ꯃꯥꯟꯅꯕ ꯀꯥꯟꯁꯤꯗ ꯀꯒ ꯀꯔꯤ ꯀꯔꯤ ꯈꯠꯅꯅꯤꯡꯉꯥꯏ ꯇꯧꯈꯤꯗ꯭ꯔꯕ ꯅꯠꯇ꯭ꯔ ꯍꯝ ꯑꯁꯤ ꯅꯠꯇꯔꯗꯤ ꯃꯇꯝ ꯉꯥꯏꯕ ꯋꯥꯏꯌ‌ꯦ ꯎꯝ ꯃꯩ ꯂꯥꯛꯄ꯭ꯔꯥ?
ꯍꯧꯖꯤꯛ ꯅ ꯂꯥꯛꯑꯦ
ꯑꯣ ꯅꯣꯡ ꯆꯨꯔꯛꯑꯦ ꯉꯁꯤꯗꯤ ꯅꯨꯡꯉꯥꯏꯔꯦ ꯈꯔ
ꯍꯣꯏ ꯑꯩꯈꯣꯏꯗꯁꯨ ꯆꯨ ꯆꯨꯑꯦ
ꯑꯗꯨꯗꯤ ꯈꯔ ꯅꯛꯅ ꯂꯩꯕ ꯃꯥꯜꯂꯦ ꯑꯩꯈꯣꯏ
ꯎꯝ
ꯑꯁ
ꯅꯪ ꯏ꯭ꯔꯕꯣ
ꯍꯥꯥ
ꯅꯪ ꯀꯗꯥꯏꯇꯥ ꯂꯩꯕꯔ꯭?
ꯎꯝꯍꯨ ꯆꯤꯡꯗꯥ ꯆꯤꯡꯗꯥ
ꯗꯨꯁꯨ ꯃꯥꯅꯕ
ꯍꯥ
ꯑꯗꯨꯁꯨꯨ ꯃꯥꯟꯅꯅꯕ ꯫ ꯅꯪ ꯆꯔꯆꯇ ꯀꯔꯤ ꯊꯕꯛ ꯇꯧꯕ꯭ꯔꯥ?
ꯑꯦ ꯑꯦ ꯑꯩ ꯇꯧꯗꯦꯗ ꯑꯗꯨꯝ ꯑꯣꯗꯤꯇꯔꯒꯤ ꯊꯝꯕꯀꯣ ꯃꯣꯏꯅ
ꯑꯁ ꯃꯤꯗꯤ ꯃꯦꯠꯁ ꯍꯩꯕꯥ ꯃꯥꯜꯂꯦꯗꯥ ꯀꯣ ꯫
ꯄ꯭ꯂꯥꯁ ꯃꯥꯏꯅꯗꯤ ꯑꯗꯨꯝ ꯌꯥꯕꯅꯦ꯫ ꯄ꯭ꯂꯁ ꯃꯥꯏꯅꯁ ꯗꯨꯁꯨ ꯀꯣ
ꯎꯝ
ꯀꯥꯜꯀꯨꯂꯦꯇꯔ ꯄꯥꯏꯔꯒ ꯀꯟꯅ ꯇꯧꯕꯅꯤ ꯑꯗꯨꯅ ꯅꯨꯡꯉꯥꯏꯔꯤꯅꯤ
ꯗꯣ ꯑꯗꯨꯇꯥ ꯇꯧꯕꯗ ꯀꯌꯥ ꯀꯌꯥꯗꯤ ꯄꯤꯕ꯭ꯔꯥ?
ꯑꯦ ꯑꯩꯈꯣꯏꯗꯤ ꯕꯣꯂꯨꯟꯇꯤꯌꯔ ꯇꯧꯕꯅꯤꯗ ꯀꯔꯤ ꯀꯌ ꯐꯪꯒꯗ꯭ꯔꯅꯦ
ꯆꯥꯛ ꯄꯤꯖꯕꯗꯨ ꯑꯗꯨꯈꯛꯇꯔꯥ
ꯍꯣꯏꯠ ꯁꯥꯥ ꯄꯤꯖꯕꯅꯤꯅꯦ
ꯅꯨꯡꯉꯥꯏꯇꯦꯗꯥ ꯊꯦꯡ ꯂꯤꯟꯗꯣ ꯆꯥꯈ꯭ꯔꯕ꯭ꯔꯥ? ꯍꯥ ꯇꯥꯕ꯭ꯔ
ꯇꯅꯦ
ꯂꯤꯟꯗꯣ ꯆꯥꯈ꯭ꯔꯕ꯭ꯔꯥ?
ꯑꯩꯗꯤ ꯇꯥꯏꯌꯦ
ꯑꯣ ꯑꯗꯣ ꯂꯤꯟꯗꯣ ꯆꯥꯔꯕ꯭ꯔꯥ? ꯆꯥꯈ꯭ꯔꯕ꯭ꯔꯥ?
ꯑꯁ ꯀꯗꯥꯏꯗꯒꯤ ꯑꯗꯨꯒꯨꯝꯕ ꯑꯄꯤꯛꯄꯗꯨꯕꯨ ꯀꯅꯥ ꯆꯥꯏꯌꯦꯗ꯭ꯔꯅꯦ
ꯍꯨꯝ ꯆꯝꯐꯨꯠ ꯐꯨꯠꯂꯒ ꯆꯥꯗꯕꯅꯦ
ꯁꯨꯞ ꯁꯨꯞ ꯆꯝꯐꯨꯠ ꯇꯧꯔꯒ ꯁꯨꯨꯞ ꯊꯥꯛꯀꯗꯧꯕꯀꯣ
ꯎꯝ
ꯎꯝ ꯑꯗꯨꯁꯨ ꯆꯨꯝꯕ ꯑꯩ ꯅꯪꯉꯣꯟꯗ ꯋꯥꯆꯞ ꯊꯥꯈꯤꯕꯅꯦ
ꯑꯁ ꯅꯪꯔ ꯑꯩ ꯅꯪ ꯀꯗꯥꯏꯗꯒꯤꯔ ꯍꯥꯏꯕꯗꯣ
ꯑꯗꯨꯅꯦ ꯅꯪꯕꯣ
ꯍꯥ
ꯑꯗꯨꯗꯨꯒꯤꯔ ꯑꯗꯨ
ꯅꯪꯗꯤ ꯍꯥ
ꯑꯗꯨꯗ ꯂꯩꯕ꯭ꯔꯥ
ꯍꯣꯏ ꯑꯁ
ꯑꯣ
ꯅꯣꯏꯁꯦ ꯅꯨꯡꯗꯥꯡ ꯎꯝ ꯅꯨꯡꯗꯥꯡ ꯅꯨꯡꯗꯥꯡꯗ ꯆꯩꯇꯨꯄ ꯄꯥꯏꯔꯒ ꯆꯠꯄ꯭ꯔꯥ
ꯍꯣꯏ ꯑꯗꯨ ꯃꯇꯝꯅꯤꯅ ꯇꯧ ꯍꯣꯏ ꯂꯤꯟ ꯐꯨꯅꯤꯡꯉꯥꯏ ꯂꯤꯟꯁꯤ ꯂꯥꯛ ꯂꯥꯛꯂꯥꯗꯤ ꯍꯥꯏꯅ ꯐꯨꯅꯤꯡꯉꯥꯏ ꯇꯣ ꯆꯠꯄꯅꯤꯅꯦ ꯑꯍꯤꯡ ꯇꯨꯝꯗꯕ ꯃꯇꯝꯁꯨ ꯂꯩꯌꯦꯗ
ꯑꯪ ꯂꯤꯅꯟ ꯌꯥꯝꯕꯅꯤꯅꯥꯀꯣ
ꯑꯥꯌꯦ
ꯌꯥꯗꯦꯗꯥ
ꯀꯩꯗꯧꯔꯨꯅꯤ ꯃꯇꯝꯁꯤꯅ ꯌꯥꯗ꯭ꯔꯕꯅꯤꯅꯀꯣ
ꯑꯣ
ꯍꯟꯅꯨꯔꯕꯅꯤꯅ ꯍꯥ ꯍꯟꯅꯨꯔꯛꯔꯕꯅꯤꯅ ꯆꯩꯁꯨ ꯄꯥꯏꯗ꯭ꯔꯁꯨ ꯌꯥꯗ꯭ꯔꯦꯗꯣ
ꯅꯨꯡꯉꯥꯏꯇꯦꯗ
ꯍꯣꯏ ꯌꯦꯡꯉꯣ ꯑꯩꯈꯣꯏꯗ ꯑꯃꯔꯛꯗꯤ ꯆꯠꯈ꯭ꯔꯕ꯭ꯔꯥ ꯆꯠꯇ꯭ꯔꯤ
ꯏ ꯆꯠꯇ꯭ꯔꯤ
ꯑꯣ
ꯑꯥ ꯍꯥ
ꯑꯃꯨꯛ ꯊꯥ
ꯆꯠꯈꯤꯞ ꯎꯝ ꯆꯠꯄꯕꯨꯗꯤ ꯑꯥ